ꯍꯥꯏꯌꯦꯌꯦ
ꯑꯣ ꯑ ꯑ ꯆꯥꯛ ꯆꯥꯕ ꯂꯣꯏꯔꯒ ꯑꯗꯨꯝ ꯂꯥꯏꯕꯅꯦ
ꯎꯝ
꯭ꯔꯤꯁꯥꯡ ꯑ ꯭ꯔꯤꯟ ꯁꯥꯡ ꯊꯣꯡꯕ꯭ꯔꯣ
ꯍꯦ ꯑꯃꯛ ꯐꯣꯡꯕ ꯑꯗꯨꯗꯤ ꯅꯪ ꯈꯔ ꯁꯨꯕ ꯈꯣꯏꯗꯦ
ꯑꯣ ꯑꯣ ꯃꯤ ꯀꯌꯥ ꯃꯈꯣꯏ ꯊꯕꯛ ꯁꯧꯕ꯭ꯔꯥ
ꯃꯤ ꯑꯅꯤ ꯈꯛꯇꯅꯦ ꯉꯁꯤꯗꯤ
ꯑꯣ ꯑꯣ ꯑꯩꯗ ꯃꯤ ꯑꯌꯥꯝꯕꯒꯤꯔꯥ ꯈꯟꯕꯅꯤꯗ
ꯎꯝ ꯅꯗꯦ
ꯑ ꯑ
ꯃꯤ ꯑꯅꯤ ꯈꯛꯇꯅꯦ ꯑꯗꯣ ꯏꯟꯁꯥꯡꯁꯦ ꯌꯦꯟ ꯑꯃꯨꯛ ꯇꯧꯈꯤꯁꯅ ꯑꯩꯅꯗꯤ ꯑꯣ ꯏꯟꯁꯥꯡ ꯂꯩꯇꯕ ꯀꯩ ꯍꯋꯥꯏ ꯆꯝꯐꯨꯠ ꯇꯧꯔꯒꯅ ꯍꯋꯥꯏ ꯊꯣꯡꯕ ꯃꯣꯏꯅ ꯑꯃꯨꯛ ꯈꯥꯏꯁ ꯑ ꯆꯨꯖꯥꯛ ꯆꯥꯕꯩꯅꯦ
ꯑꯣ ꯈꯔ ꯄꯥꯕ ꯃꯈꯣꯟ ꯇꯥꯕꯒꯤ
ꯎꯝ ꯆꯥꯛꯂꯥꯝꯕꯒꯦ ꯆ ꯈ꯭ꯔ ꯆꯥꯔꯒ
ꯑꯣ ꯑꯣ
ꯀꯝ ꯇ ꯈꯪꯗꯣꯏꯅꯦ ꯆꯥꯛ ꯆꯥꯒꯗꯕ ꯃꯤ ꯑꯁꯣꯝꯗ ꯀꯣꯏ ꯅꯈꯣꯏ ꯑꯉꯥꯡ ꯇꯝꯄꯥꯛꯀꯤ ꯑꯉꯥꯡꯈꯣꯏ ꯀꯣꯏꯕ ꯂꯥꯛꯄ
ꯑꯣ
ꯃꯣꯏꯒꯤ ꯉꯗꯩꯗ ꯇꯨꯔꯦꯟꯗ ꯊꯧꯖꯤꯜꯂꯒ ꯀꯥꯈꯠꯄ ꯉꯝꯗꯅ ꯂꯩꯌꯦꯦ
ꯑꯣ
ꯑꯗꯨꯗꯣ ꯃꯥꯒꯤ ꯒꯥꯔꯤꯅꯆꯤꯡꯅꯤꯅ ꯑꯃꯨꯛꯀ ꯀꯨꯝꯈꯤ ꯆꯥꯒꯗꯕ ꯃꯤ ꯑꯁꯤꯗ ꯂꯧ ꯀꯣꯏꯕ ꯒꯥꯔꯤꯅꯦꯡꯅ ꯍꯥꯏ ꯑꯗꯨꯝꯅꯕꯤꯦ
ꯑꯣ ꯂꯧꯗꯦ ꯃꯤꯅ ꯑ ꯍꯣꯏꯕ꯭ꯔꯥ ꯒꯥꯔꯤꯅ ꯍꯣꯏꯗꯦ
ꯒꯥꯔꯤ ꯅꯥꯈꯣꯏꯕꯅꯦ ꯑꯗꯨ ꯒꯥꯔꯤꯗꯣ
ꯍ ꯍꯣ ꯍꯣꯏ
ꯑ ꯗꯣ ꯈꯣꯏꯕ ꯒꯥꯔꯤꯗꯨꯅ ꯑꯃꯨꯛ ꯒꯥꯔꯤ ꯆꯦꯟꯅꯤꯡꯉꯥꯏ ꯊꯣꯛꯈ꯭ꯔꯦꯕ
ꯑꯣ ꯑꯣ ꯑꯣ
ꯇꯝꯄꯥꯛꯁꯨ ꯑꯉꯥꯡ ꯈꯔ ꯀꯣꯏꯗ ꯂꯥꯛꯀ
ꯑꯣ
ꯑ
ꯉꯥꯡꯒ ꯌꯥꯔꯣ
ꯈꯪꯗ
ꯎꯝ
ꯅꯨꯡꯇꯤ ꯂꯥꯛꯀꯅꯤꯗ ꯃꯤ ꯃꯌꯥꯝ ꯃꯌꯥꯝ ꯂꯥꯛꯀꯅꯤ ꯉꯁꯤꯁꯨ ꯃꯌꯥꯝ ꯂꯥꯛꯀꯅꯤ
ꯎꯝ ꯂꯝꯄꯥꯛ ꯂꯩꯕꯒꯤꯔꯥ
ꯅ ꯇꯥꯏ ꯇꯨꯔꯦꯟꯦꯟ ꯂꯏꯕꯒꯌꯥ
ꯑꯣ ꯑꯣ ꯇꯨꯔꯦꯟꯕꯔꯕ꯭ꯔꯥ
ꯎꯝ ꯆꯥꯎꯗ
ꯑ
ꯑꯩꯈꯣꯏꯔꯣꯝꯗ ꯂꯩꯕ ꯇꯨꯔꯦꯟꯁꯤꯡꯗꯣ ꯑꯗꯨꯒ ꯆꯞ ꯃꯥꯟꯅꯩꯉꯦ ꯑꯇꯤꯒꯨꯝꯕ ꯗꯦꯒꯥꯒꯨꯝꯕꯗꯣ
ꯑꯥ ꯑꯥ
ꯗꯉ ꯇꯔ ꯆꯠꯅꯤ ꯌꯥꯅꯤ
ꯑ
ꯑꯗꯣ ꯑꯣꯝꯗꯗꯤ ꯅꯅꯨꯡ ꯑꯆꯧ ꯑꯆꯧꯕ ꯂꯥꯛꯑꯦ ꯁꯣꯝꯗꯗꯤ ꯅꯅꯨꯡ ꯂꯩꯇꯦꯕ ꯑꯆꯧꯕ
ꯑꯣ ꯍ
ꯑꯗꯨꯒꯤ ꯇꯨꯔꯦꯟꯗ ꯑꯗꯨꯝ ꯒꯥꯔꯤ ꯊꯧꯕ ꯌꯥꯏꯕ
ꯍ ꯈꯪꯉꯥꯏ ꯈꯉꯥꯏ ꯍꯥꯏꯅ ꯅꯈꯣꯏꯒ ꯂꯥꯛꯥꯏ ꯅꯣꯡ ꯂꯩꯇ ꯂꯩ ꯀꯕꯗ ꯍꯥꯏꯗꯤ ꯑꯋꯦꯕ
ꯎꯝ ꯑꯗꯣ ꯃꯣꯏꯁꯦ ꯈꯔ
ꯍ
ꯂ ꯂꯥꯏ ꯃꯣꯏ ꯀꯩꯅꯣ ꯇꯧꯕ ꯃꯐꯝꯗ ꯊꯧꯖꯤꯟ ꯈꯔꯕ ꯆꯠꯅꯤ ꯑꯗꯨ ꯒꯥꯔꯤꯗꯣ ꯊꯧꯗꯣꯛꯄ ꯉꯝꯗ꯭ꯔꯕ
ꯑꯣ ꯑꯣ
ꯃꯣꯏꯁꯨ ꯂꯝꯕꯤꯗ ꯈꯥꯝꯒꯦꯗꯅ ꯂꯝꯕꯤꯗꯁꯨ ꯒꯥꯔꯤ ꯈꯥꯝꯐꯝ ꯂꯩꯕꯅꯦ ꯑꯗꯨꯣ ꯈꯥꯝꯗꯕꯤꯗ ꯃꯣꯏꯅ ꯎꯝ ꯈꯠꯂꯒ ꯇꯨꯔꯦꯟ ꯑꯍꯥ ꯃꯈꯥꯗ ꯃꯣꯏꯅ ꯒꯥꯔꯤ ꯊꯧꯖꯤꯟꯕꯩꯅꯦ ꯈꯠꯂꯒ
ꯎꯝ ꯇꯨꯔꯦꯟꯗ ꯏꯁꯤꯡꯗꯤ ꯆꯥꯎꯕ꯭ꯔꯥ
ꯆꯥꯥꯎꯗ ꯆꯗ ꯇꯖꯅ
ꯑ
ꯃꯣꯏ ꯃꯅꯥꯎ ꯐꯥꯏꯅ ꯑꯥ ꯃꯊꯛꯄꯣꯝꯗ ꯎꯝ ꯑꯥꯅ ꯊꯛꯄꯝꯗ ꯅꯣꯡ ꯆꯨ ꯏꯁꯤꯡ ꯈ ꯍꯥꯎꯔꯛꯄꯅꯤꯕ ꯁꯤꯗ ꯆꯨꯗ꯭ꯔꯁꯨ ꯉꯁꯤꯗꯣ ꯃꯣꯏ ꯃꯗꯥꯎ ꯐꯥꯔꯒ ꯏꯁꯤꯡ ꯆꯥꯎꯗ ꯀꯩꯅ
ꯑꯣ ꯑꯣ ꯉꯥꯗꯤ ꯂꯥꯏꯔꯝꯕ꯭ꯔꯥ
ꯂꯩ ꯌꯥ ꯈꯔ ꯈꯔ ꯅ ꯆꯝꯃꯤ ꯆꯝꯃꯦ
ꯎꯝ
ꯆꯥꯎꯗꯦ ꯉꯥ ꯆꯥꯎꯕ ꯂꯩꯇꯦ ꯅꯨꯡ ꯂꯩꯇꯕꯁꯦ
ꯍꯣꯏ ꯍꯣꯏ
ꯅꯣꯡ ꯄꯤꯛꯄꯅꯤꯅ ꯉꯥ ꯃꯆꯥ ꯃꯆꯥ ꯈꯛꯄꯅꯤꯅꯒꯁꯤꯒꯤ ꯉꯥꯃꯨꯒ ꯉꯃꯗꯤ ꯂꯦ ꯐꯥꯕꯅꯦ ꯑꯗꯨꯝ ꯈꯣꯏ ꯇꯧꯔꯒ
ꯑꯣ ꯍꯣ ꯑꯩꯈꯣꯏ ꯔꯣꯝ ꯠꯇ ꯃꯥ ꯐꯪꯕ ꯉꯝꯗ꯭ꯔꯦ
ꯑ ꯀꯂꯒꯦ
ꯕꯇꯔ ꯍꯣꯏꯅ ꯕꯇꯔ ꯍꯣꯏꯅ ꯂꯣꯏꯅꯃ ꯕꯥꯇꯔ ꯍꯜꯂꯒ ꯂꯥꯎꯅꯦ ꯂꯧꯕꯒꯦ
ꯑ ꯚꯔꯇꯔꯗꯣ ꯁꯤꯖꯤꯟꯅꯍꯟꯒꯅꯨꯅꯦ ꯅ ꯈꯨꯟꯒꯤ ꯃꯤꯅ ꯁꯤꯖꯤꯟꯅꯍꯟꯕꯩꯅꯦ
ꯍ ꯍꯣꯏ ꯍꯣꯏꯈꯣꯏ ꯃꯤꯅ ꯁꯤꯖꯤꯦꯟꯕꯅꯤꯅꯦ
ꯎꯝ ꯍꯉꯣ ꯑꯗꯨ ꯑꯗꯨꯣ ꯇꯧꯔ ꯌꯥꯎ ꯀꯠꯇ ꯍꯥꯏꯗꯒꯦ ꯕꯥ ꯇꯥ ꯂꯥꯏꯕ ꯈꯣꯏ ꯈꯥꯛ ꯊꯉ ꯆ ꯍꯥꯏ ꯀꯥꯇꯈꯅꯅ
ꯊꯦꯡꯗꯦ ꯇꯇꯔ ꯁꯤ ꯇ ꯂꯥꯏꯕ ꯈꯣꯏ ꯇꯅꯤ ꯇꯥꯕꯨꯅꯣ
ꯑꯁꯤꯗꯗꯤ ꯇꯧꯍꯟꯗꯦ ꯑꯗꯨ ꯇꯧꯋꯦ ꯍꯥꯏꯗꯤꯦ ꯐꯥꯏꯟ ꯀꯥꯞꯄꯒꯤ ꯃꯤ ꯀꯅꯥꯝ ꯆꯥꯎꯗꯦ
ꯑꯣ ꯑꯗꯨꯣꯅꯅꯅꯨꯡꯥꯏꯅꯦ
ꯑꯗꯨꯒꯤ ꯑ ꯑꯗꯨꯒꯤ ꯉꯥꯁꯦ ꯉꯁꯤ ꯐꯥꯈ꯭ꯔꯁꯨ ꯅꯨꯡꯇꯤ ꯐꯥꯅꯤꯡꯅ ꯑꯗꯨꯝ ꯊꯣꯛꯄꯗꯤ ꯊꯣꯛ ꯄꯅ ꯃꯆꯥ ꯃꯆꯥ ꯑꯣꯏꯕꯅꯤꯅ ꯂꯣꯡ ꯈꯣꯟꯕꯗꯣ ꯂꯣꯡ ꯀꯩꯅꯣ ꯄꯨꯔꯒ ꯉꯥ ꯐꯥꯏꯅ ꯑꯩꯈꯣꯏꯔꯣꯝ ꯀꯝꯅ ꯐꯥꯕ ꯅꯠꯇꯦ
ꯑꯣ
ꯂꫭꯡ ꯈꯣꯜꯂꯒꯥ ꯐꯥꯕꯒꯤ
ꯎꯝ ꯍꯅꯦ ꯑꯗꯨꯗꯤ ꯑꯩꯈꯣꯏꯗꯤ ꯑꯩꯈꯣꯏꯟꯅ ꯉꯥꯗꯣ ꯐꯪꯕ ꯉꯝꯗ꯭ꯔꯦ
ꯑꯦꯟ ꯑꯣꯏ ꯑꯣꯏꯕꯅꯦ ꯑꯗꯨ ꯇꯧꯔꯗꯤ ꯎꯝ
ꯕꯥꯗꯥ ꯂꯩꯇꯕꯒꯤ ꯉꯥ ꯐꯪꯕ ꯉꯝꯗ꯭ꯔꯦ ꯆꯥꯕꯥ ꯉꯥꯛꯁꯨꯅꯤ ꯉꯝꯗꯦ ꯕꯖꯥꯔꯗꯩ ꯂꯧꯔꯒ ꯆꯥꯕꯅꯦ ꯉꯥ ꯆꯥꯅꯤꯡꯂꯗꯤ
ꯑꯁ ꯄ꯭ꯔꯖꯥꯔꯒꯤꯗꯤ ꯍꯥꯎꯇꯦ ꯃꯅꯝ ꯀꯟꯂꯦ
ꯎꯄꯥꯏ ꯂꯩ
ꯇꯨꯔꯦꯟ ꯇꯨꯔꯦꯟꯒꯤꯅ ꯍꯥꯎꯕꯅꯦ
ꯍꯣꯏ ꯍꯣꯏ ꯗꯨꯅꯦ
ꯑꯈꯣꯏꯒꯤ ꯀꯩꯅꯣ ꯑꯃꯅꯁꯨ ꯎꯝ ꯑꯥ ꯑꯥ ꯑꯈꯣꯏꯔꯣꯝꯗ ꯁꯤꯕꯥꯥꯏ ꯄꯣꯁꯇꯤꯡ ꯇꯥꯔꯒ ꯂꯩꯕ ꯃꯤꯗꯣ ꯑꯈꯣꯏꯒꯤ ꯑꯁꯤꯒꯤ ꯃꯤꯒꯤ
ꯎꯝ
ꯃꯥꯅ ꯑꯈꯣꯏꯔꯣꯝ ꯅꯈꯣꯏ ꯈꯨꯟꯔꯣꯝꯗ ꯆꯠꯂꯒ ꯅꯣꯡꯃ ꯆꯠꯂꯒ ꯏꯔꯪ ꯂꯩꯕꯗꯨꯗ ꯀꯩꯅꯣ ꯆꯠꯁꯦ ꯍꯥꯏꯌꯦ ꯃꯥꯅ ꯄꯤꯛꯅꯤꯛ ꯆꯠꯂꯒ ꯉꯥ ꯐꯥꯕꯩ ꯆꯠꯁꯦ ꯍꯥꯏꯌꯦ ꯃꯥꯅ
ꯄꯣꯝ ꯄꯨꯋꯣ ꯍꯥꯏꯅ ꯑꯗꯗꯤ
ꯕꫭꯝ ꯅꯠꯇ꯭ꯔꯗꯤ ꯑꯩꯈꯣꯏꯅ ꯆꯥꯕ ꯐꯪꯗ꯭ꯔꯦ
ꯎꯝ ꯃꯥꯗꯤ ꯑꯗꯨꯝ ꯆꯠꯄꯅꯦ ꯃꯣꯏꯗꯤ ꯑꯈꯣꯏꯇꯣꯝꯗ
ꯑꯣ
ꯑꯗꯨꯗ ꯄꯣꯁꯇꯤꯡ ꯇꯥꯔꯒ ꯂꯩꯕꯒ ꯍꯧꯖꯤꯛꯇꯤ ꯏꯝꯐꯥꯜꯗ ꯇꯥꯈ꯭ꯔꯦ ꯑꯈꯣꯏꯔꯣꯝꯗꯨꯗꯥ
ꯑ ꯍꯣꯏ ꯍꯣꯏ ꯍꯣꯏ ꯍꯣꯏ
ꯍꯧꯖꯤꯛꯇꯤ ꯇꯝꯄꯥꯛꯇ ꯑꯃꯨꯛ ꯇꯥꯈ꯭ꯔꯦ
ꯑꯦ
ꯑꯗꯨꯁꯨ ꯑꯥꯗ ꯑꯗꯨꯝ ꯂꯩꯕꯒꯤ ꯆꯍꯤ ꯌꯥꯝꯈ꯭ꯔꯦ ꯃꯥꯅ ꯂꯩꯕꯗꯣ
ꯑꫭ ꯍꫭ
ꯏꯆꯥꯠ ꯐꯖꯅ ꯃꯩꯇꯔꯦꯠ ꯊꯥꯈ꯭ꯔꯒꯅꯤ ꯍꯥꯏ ꯆꯍꯤ ꯇꯔꯥ ꯍꯦꯟ ꯍꯦ ꯃ ꯂꯩꯕ ꯑ ꯀꯨꯟ ꯁꯣꯛꯀꯇꯧꯔꯖꯦ ꯎꯝ ꯅꯨꯄꯤꯁꯨ ꯑꯇꯣꯝꯒꯤ ꯅꯨꯄꯤ ꯂꯧꯔꯒ
ꯑꯣ ꯑꯣ
ꯅꯍꯥꯟꯗꯣ ꯀꯣꯏꯕ ꯂꯥꯛꯑꯦ ꯁꯤꯒ
ꯑꯣ ꯑꯣ
ꯀꯣꯏꯕ ꯂꯥꯛꯑꯒ ꯃꯣꯏꯅ ꯐꯥꯗ꯭ꯔꯁ ꯗꯦꯒꯤ ꯆꯥꯛ ꯀꯧꯕꯒꯤ ꯑꯥꯈꯣꯏ ꯆ꯭ꯔꯁꯄꯂꯥꯞ ꯆꯥꯛ ꯆꯥꯕꯅꯦ ꯃꯣꯏꯗ
ꯑꯦ
ꯐꯦꯠꯇ꯭ꯔꯁꯗꯦ ꯅꯨꯃꯤꯠ ꯅꯣ ꯌꯨꯝ ꯑꯅꯤꯅꯤ ꯆꯥꯛ ꯀꯧꯕ ꯑꯗꯨꯒꯤ ꯑꯌꯨꯛꯇ ꯃꯣꯏ ꯆꯥꯏꯑꯦ ꯅꯨꯡꯊꯤꯟꯗꯅ ꯃꯤ ꯑꯇꯣꯞꯄꯗ ꯆꯥꯏꯑꯦ ꯇꯧꯋꯦ
ꯑꯣ ꯑꯣ
ꯃꯥꯗ꯭ꯔꯁ ꯗꯦꯗꯗꯤ ꯃꯤ ꯀꯅꯥꯝ ꯆꯥꯛ ꯀꯧꯕꯤꯗꯕꯒꯤ ꯆꯥꯛꯀꯧ
ꯅꯈꯣꯏꯅ ꯀꯥꯎꯕ ꯌꯥꯏꯅ
ꯑꯈꯣꯏꯕꯨꯗꯤ ꯃꯤ ꯀꯅꯥꯅꯁꯨ ꯀꯧꯕꯤꯗꯦ
ꯑꯍꯩ
ꯏꯟꯁꯥꯡ ꯑꯍꯥꯎꯕꯁꫪꯖꯨ ꯊꯣꯡꯕꯤꯗꯦ
ꯅ ꯐꯗꯤꯅ ꯍꯣꯏꯅ ꯍꯅꯨꯕꯤ ꯍꯣꯏꯅ ꯀꯥꯥꯎꯔ ꯆꯥꯅ
ꯎꯝ ꯑꯥ ꯄꯩꯁꯥ ꯂꯩꯇ ꯑꯗꯨ ꯄꯥꯏ ꯂꯩꯇꯦ ꯑꯩꯈꯣꯏꯗꯤ
ꯉꯅꯨ ꯌꯧꯔꯗꯤ ꯌꯥꯅ
ꯎꯝ
ꯉꯅꯣ ꯑꯃꯗꯤ ꯌꯥꯝ ꯊꯛꯅꯤꯅ ꯑꯍꯣꯝ ꯊꯣꯛꯄꯅꯤꯅ
ꯍ ꯅꯁꯤꯗꯗꯤ ꯆ ꯀꯦ ꯄꯨꯂꯞ ꯍꯥꯅꯨꯕꯤ ꯍꯥꯅꯨꯕ ꯍꯥꯛꯇ ꯑꯣꯔꯕꯒꯦ
ꯍꯣꯏ
ꯍꯅꯨꯕꯤ ꯍꯅꯨꯕꯁꯦ ꯈꯣꯏꯗ ꯂꯩꯕꯁꯦ ꯋꯥꯟ ꯑꯃꯥ ꯑꯅꯤ ꯑꯍꯨꯝ ꯃꯔꯤ ꯃꯉꯥ ꯇꯔꯨꯛ ꯇꯔꯦꯠ
ꯎꯝ
ꯇꯔꯦꯠ
ꯑꯦ ꯃꯥꯡꯗꯦ ꯃꯃꯥ ꯃꯃꯥ ꯕꯕꯥ ꯈꯣꯏꯗꯤ ꯃꯥꯒꯤ ꯃꯧ ꯀꯣꯏꯗꯤ ꯂꯩ ꯃꯧ ꯀꯣꯏꯗꯤ ꯂꯩꯇꯦ
ꯑ ꯆꯈꯣꯏ ꯎꯝ ꯂꯩꯇꯦ ꯈꯣꯟꯖꯥꯎꯗ ꯂꯩꯁꯤꯕꯒꯨꯝ ꯑꯣꯏꯕ ꯑꯁꯤꯗ ꯂꯩꯇꯕ ꯑꯗꯨꯃꯥꯏꯅ ꯑꯣꯏꯔꯒ
ꯑꯣ ꯃꯈꯣꯏꯒꯤ ꯃꯧꯗꯤ ꯂꯥꯛꯏꯀꯣ ꯑꯦ ꯑꯣ ꯃꯣꯏ ꯀꯣꯏꯗꯣ ꯑ ꯅꯪ ꯀꯣꯏꯒ ꯃꯤꯅꯤꯀꯣ ꯑ ꯂꯥꯎ ꯈꯣꯏꯕꯗꯣ
ꯎꯝ
ꯑꯦ ꯍꯟꯗꯣꯡ ꯑꯦ ꯍꯟꯗꯣꯛ ꯑꯝꯕ꯭ꯔꯥꯍꯥꯟꯅꯤ
ꯎꯝ ꯉꯝꯗꯦ
ꯑ
ꯆꯤꯡꯗꯣꯏꯅꯦ ꯀꯔꯤꯒꯤꯔꯥ ꯍꯪꯖꯤꯡꯉ ꯆꯤꯡꯕ ꯉꯝꯗꯕꯒꯤꯗꯥ
ꯑꯣ ꯑꯗꯨꯗꯣ ꯆꯥꯛ ꯂꯥꯎꯗꯣ ꯇꯤꯟ ꯀꯌꯥ ꯁꯪꯕ꯭ꯔꯥ
ꯎꯝ ꯑꯗꯣ ꯀꯣꯟꯕꯥ ꯀꯝꯗ
ꯎꯝ ꯐꯧꯗꯨ ꯂꯦꯡꯗ꯭ꯔꯤꯌꯦꯀꯣ
ꯎꯝ ꯑꯗꯣ ꯉꯁꯤ ꯂꯧ ꯀꯣꯏꯕ
ꯑꯝ
ꯍꯟꯗꯛ ꯍꯞꯇꯥ ꯂꯦꯡꯅꯤꯡꯉꯥꯏꯅ
ꯑꯣ ꯑꯣ
ꯑꯥꯁꯥꯟꯕ ꯉꯍꯟꯅ ꯀꯣꯏꯔꯦ ꯐꯧ ꯊꯥꯅꯤꯡꯉꯥꯏꯒꯤ ꯍꯣꯏꯕꯗꯣ
ꯍꯣꯏ ꯍꯣꯏ
ꯀꯣꯏ ꯄꯥꯛ ꯑꯁꯤꯅ
ꯑꯦ ꯍꯣꯏꯔꯣꯝꯗ ꯍꯣꯏꯔꯣꯝꯗꯗ ꯊꯦꯡꯉꯦꯀꯣ
ꯎꯝ
ꯑꯣ ꯁꯤꯔꯣꯝꯗꯗꯤ ꯍꯧꯖꯤꯛꯀꯥꯟꯗ ꯊꯥꯔꯒ ꯂꯩꯅꯦ
ꯑꯁꯤꯁꯨ ꯊꯦꯡꯅ ꯊꯥ ꯑꯗꯨꯁꯨ ꯀꯩꯁꯨꯁꯣꯝꯗꯗꯤ ꯄꯩꯁꯥ ꯊꯦꯡ ꯊꯦꯡꯉꯥ ꯊꯅꯗꯅꯤ
ꯎꯝ
ꯑꯍꯥ
ꯃꯈꯣꯏꯗꯤ ꯀꯤꯆꯟꯗ ꯂꯩꯕ꯭ꯔꯥ
ꯑꯥ ꯀꯤꯠꯆꯟꯗ ꯂꯩꯌꯦ ꯑꯩꯅ ꯃꯄꯥꯟꯗ ꯈꯔ ꯌꯦꯡꯉ ꯂꯩꯕ ꯑꯗꯨꯒꯤ ꯂꯩꯁꯥꯃꯤꯁꯦ ꯑꯩꯕꯨ ꯀꯥꯎꯗꯒ ꯊꯣꯛꯂꯛꯏ
ꯑꯦ ꯍꯔ ꯀꯥꯕ꯭ꯔꯣ
ꯎꯝ ꯀꯥꯎꯅ ꯑ ꯄꯥꯝꯃꯦ ꯍꯧꯖꯤꯛ
ꯑꯦ
ꯑ ꯇꯣ ꯀꯥꯎꯗ ꯀꯁꯤꯦ ꯂꯑꯂ ꯍ
ꯀꯥꯎꯔꯦꯗꯤ ꯍꯔꯦꯅ ꯑꯥ ꯑꯃꯨꯛꯀ ꯇꯧꯁꯦꯀꯣ
ꯑꯦ ꯀꯔꯤꯒꯤ ꯅꯪ ꯊꯕꯛ ꯁꯤꯕ꯭ꯔꯣ
ꯎ ꯑꯩꯗꯤꯥꯏꯇꯦ ꯅꯪꯅ ꯆꯦꯟꯕꯒꯤꯅꯦ ꯑꯩꯗꯤ ꯆꯈ꯭ꯔꯦꯅ
ꯁꯤꯤꯟꯗꯦ ꯃꯣꯏ ꯂꯥꯛꯇ꯭ꯔꯤ ꯐꯥꯎꯗꯤ ꯁꯤꯟꯈꯤꯔꯣꯏ
ꯑꯣ ꯃ ꯃꯣꯏꯟ ꯂ ꯂꯥꯛꯇ꯭ꯔꯤꯌꯦ
ꯔꯇꯔꯤ ꯑꯃꯥꯏꯒꯒꯥꯔꯤꯗ ꯁꯤꯁꯤꯡꯕ ꯁꯥꯇꯗ ꯂꯥꯛꯇꯔꯤꯌꯦ
ꯑ ꯉꯥꯏꯔ ꯀꯟꯗꯥꯥꯏꯕꯒꯔ ꯈꯅꯦ
ꯇꯨꯔꯦꯟꯗ ꯂꯩꯔꯤꯌꯦ
ꯑꯣ ꯑꯣ ꯍꯥꯏꯗꯤ ꯊꯕꯛ ꯁꯦꯠꯅꯒ ꯈꯣꯏꯕ ꯉꯥꯏꯔꯒ ꯑꯗꯨꯝ ꯅꯪꯉ ꯅꯪꯈꯣꯏꯕꯨ ꯉꯥꯏꯔꯒ ꯂꯩꯕ꯭ꯔꯥꯅ ꯈꯟꯕꯅꯤꯗ ꯏꯔꯨꯔꯒ ꯃꯈꯣꯏꯅ ꯑꯗꯨꯝ ꯂꯥꯏꯕꯪꯗ꯭ꯔꯅ ꯈꯟꯕꯗ
ꯑꯣꯠꯇꯗꯗꯤ ꯑ ꯆꯥꯎꯥꯎꯗ
ꯑꯣ
ꯁꯨꯞꯅꯤꯡꯕꯒꯤ ꯀꯥꯎꯕꯅꯤꯅꯦ ꯑꯁꯤꯂ ꯁꯥꯕꯤꯁꯤꯁꯨ
ꯎꯝ
ꯀꯟꯕꯁꯤꯅꯦ ꯃꯌꯥ ꯈꯪꯇ꯭ꯔꯦ ꯆꯪꯉꯒ ꯑꯁ ꯆꯨꯞꯄꯁꯦ ꯆꯨꯞꯄꯁꯦ ꯁꯪ꯭ꯔꯅꯦꯍꯦ ꯇꯥꯕꯣ
ꯍꯣꯏ ꯇꯥꯏꯦ ꯇꯥꯏ
ꯑꯥ ꯇꯛꯈ꯭ꯔꯁꯨ ꯑꯃꯨꯛ ꯇꯧꯔꯛꯀꯦ ꯑꯗꯨꯝ ꯂꯩꯔꯝꯃꯣ ꯉꯥꯏꯔꯝꯃꯣꯀꯣ ꯎꯝ ꯊꯣꯛꯀꯅꯨꯀꯣ ꯎꯝ